ꯍꯥꯜꯂꯣ ꯗꯨꯝ ꯌꯨꯝꯗ ꯂꯩꯌꯦꯗ
ꯀꯅꯥꯀꯅꯥ ꯂꯩꯒꯦ
ꯏꯊꯟꯇꯅꯤ ꯏꯊꯟꯇꯥ ꯂꯩꯌꯦ
ꯅꯣꯏ ꯅꯪꯒꯤ ꯃꯆꯥꯁꯤꯡꯗꯤ
ꯏꯆꯥꯁꯤꯡꯁꯨ ꯂꯩꯇꯦ ꯅꯣꯏꯅ
ꯃꯁꯥ ꯃꯁꯥꯒꯤ ꯂꯣꯏꯅ ꯆꯠꯈ꯭ꯔꯦ
ꯑꯣ ꯁ꯭ꯀꯨꯜꯀꯥꯕꯥ ꯍꯧꯔꯕꯣ
ꯁ꯭ꯀꯨꯜ ꯀꯥꯕꯁꯨ ꯁ꯭ꯀꯨꯜ ꯀꯥꯕꯗꯤ ꯏꯍꯧ ꯍꯧꯗꯦꯗ
ꯍꯧꯔꯦꯕ
ꯎꯝ
ꯑꯪꯉꯥꯡ ꯀꯌꯥ ꯁꯔꯦ ꯅꯪꯒꯤꯗꯦ
ꯅꯣꯏ ꯑꯉꯥꯡ ꯑꯅꯤ
ꯑꯣ ꯅꯪꯒꯤꯅ ꯅꯨꯄꯥꯥꯟꯅ ꯀꯔꯤ ꯊꯕꯛ ꯇꯧꯒꯦ ꯑꯩꯈꯣꯏꯒꯨꯝꯅ ꯃꯤꯁꯇ꯭ꯔꯤ ꯊꯕꯛ ꯇꯧꯕ꯭ꯔꯣ ꯅꯪꯒꯤ ꯅꯨꯄꯥꯗꯤ
ꯑꯩꯒꯤ ꯑꯩꯒꯤ ꯅꯨꯄꯥꯁꯨ ꯅꯪꯒꯨꯝꯅ ꯊꯕꯛ ꯁꯨꯕ
ꯀꯔꯤꯒꯤ ꯊꯕꯛꯅꯣ
ꯑꯐꯪ ꯑꯐꯪꯕ ꯊꯕꯛ
ꯑꯣ ꯃꯤꯁꯇ꯭ꯔꯤꯒꯤ ꯊꯕꯛ ꯅꯠꯇꯦꯕ
ꯎꯝ ꯍꯣꯏ
ꯋꯦꯗꯔꯗꯤ ꯀꯃꯥꯏꯅ ꯂꯩꯔꯤꯒꯦ ꯅꯣꯏ ꯌꯣꯝꯗꯁꯦ
ꯋꯦꯗꯔꯁꯦ ꯅꯨꯡꯉꯥꯏꯌꯦꯗ ꯉꯁꯤꯗꯤ
ꯅꯣꯡ ꯆꯨꯗ꯭ꯔꯣ
ꯅꯣꯡ ꯎꯝ ꯉꯁꯥꯏꯗꯣ ꯆꯨꯔꯝꯕꯅꯦ ꯍꯧꯖꯤꯛ ꯗꯤ ꯆꯨꯗꯦꯅꯦ ꯅꯨꯡꯉꯥꯏꯅ ꯂꯩ ꯋꯦꯗꯔꯁꯤꯗꯤ
ꯑꯗꯨꯗꯤ ꯂꯩꯕ ꯅꯨꯡꯉꯥꯏꯔꯝ ꯅꯤꯅꯦ
ꯉꯁꯤꯗꯤ ꯍꯣꯏ ꯂꯩꯕ ꯅꯨꯡꯉꯥꯏ ꯑꯁ ꯉꯔꯥꯡꯗꯤ ꯁꯥꯃꯟꯗꯅ ꯂꯩꯕ ꯉꯝꯗꯦꯕꯀꯣ ꯉꯁꯤꯗꯤ ꯋꯦꯗꯔ ꯌꯥꯝ ꯅꯨꯡꯉꯥꯏꯌꯦ
ꯑꯁꯥ ꯐꯦꯟꯒꯨꯝꯕ ꯌꯨꯁ ꯇꯧꯕ꯭ꯔꯣ ꯑꯗꯨꯗꯤ ꯍꯧꯖꯤꯛ ꯁꯨ
ꯍꯣꯏ ꯐꯦꯟꯗꯤ ꯑꯩꯒꯤ ꯐꯦꯟꯗꯤ ꯑꯩꯒꯤ ꯃꯔꯨꯞꯅꯤꯅꯦ
ꯅꯪꯒꯤ ꯕꯦꯁ ꯐ꯭ꯔꯦꯟ ꯅꯤꯕ
ꯕꯦꯁ ꯐ꯭ꯔꯦꯟꯅꯦ
ꯑꯆꯥ ꯍꯧꯖꯤꯛ ꯍꯧꯖꯤꯛꯁꯦ ꯃꯥꯒꯤ ꯃꯇꯝꯅꯤꯅꯦ ꯃꯥ ꯍꯧꯖꯤꯛꯁꯦ ꯁꯝꯃꯔꯅꯤꯕ
ꯍꯣꯏ
ꯐꯦꯟꯗꯣ ꯌꯨꯁ ꯇꯧꯕꯗꯣ ꯍꯧꯖꯤꯛꯁꯦ ꯌꯥꯝꯃꯦꯕꯀꯣ
ꯑꯗꯨꯅꯦ ꯃꯇꯝ ꯃꯇꯝꯗ ꯁꯤꯖꯤꯟꯅꯗ꯭ꯔꯗꯤ ꯌꯥꯔꯣꯏꯅꯦ
ꯍꯣꯏ ꯌꯨꯝ ꯑꯃꯐꯥꯎ ꯂꯩꯇꯦꯅꯦ ꯐꯦꯟ ꯌꯨꯁ ꯇꯧꯗꯕ ꯍꯧꯖꯤꯛꯗꯤꯀꯣ ꯑꯩꯈꯣꯏ ꯊꯕꯛ ꯁꯨꯕ ꯃꯤꯐꯥꯎ ꯐꯦꯟ ꯌꯨꯁ ꯇꯧꯔꯒ ꯊꯕꯛ ꯁꯨꯕꯅꯤꯅꯦ
ꯅꯪꯁꯨ ꯇꯝꯄꯥꯛꯇ ꯂꯩꯕ ꯅꯠꯇ꯭ꯔꯣ
ꯀꯥꯏꯗꯒꯤ ꯅꯣꯅꯦ ꯍꯦ
ꯆꯤꯡꯗ ꯂꯩꯕ꯭ꯔꯣ
ꯆꯤꯡꯗ ꯂꯩꯩꯌꯦ
ꯑꯁ ꯐꯩꯌꯦꯅꯦ ꯐꯩꯌꯦꯅꯦ ꯆꯤꯡꯗ ꯂꯩꯕꯁꯨ ꯅꯨꯡꯉꯥꯏꯕꯅꯤꯗ ꯍꯧꯖꯤꯛꯀꯥꯟꯗꯤ ꯆꯤꯡꯒꯤ ꯑꯦꯟꯁꯥꯡ ꯅꯥꯄꯤ ꯅꯥꯄꯤꯁꯨ ꯑꯍꯥꯎ ꯑꯍꯥꯎꯕ ꯆꯥꯕ ꯐꯪꯉꯦ
ꯆꯥꯗ ꯐꯣꯏ ꯆꯥꯗ ꯐꯪꯉꯥꯏ ꯊꯥꯕꯤꯒꯨꯝꯕꯀꯣ
ꯊꯕꯤꯗꯣ ꯍꯥꯎꯕꯅꯦꯀꯣ ꯅꯈꯣꯏꯔꯣꯝꯒꯤꯗꯣ ꯍꯥꯎꯕ ꯑꯣꯅꯦ
ꯌꯥꯝ ꯁꯣꯐ ꯑꯣꯏꯔꯒꯀꯣ ꯐꯖꯅ ꯃꯨꯟꯗ꯭ꯔꯤꯉꯩꯗ ꯒ꯭ꯔꯤꯟ ꯐꯖꯅ ꯒ꯭ꯔꯤꯟ ꯑꯣꯏꯕ ꯀꯥꯟꯗ ꯆꯥꯎꯁꯨ ꯆꯥꯎꯗꯕ ꯃꯤꯗꯤꯌꯝ ꯑꯣꯏꯅ ꯌꯥꯝ ꯁꯣꯞ ꯑꯣꯢ ꯌꯥꯝ ꯌꯥꯝ ꯌꯥꯝ ꯍꯧꯋꯦ ꯑꯗꯨꯒ ꯃꯔꯦꯟꯒꯨꯝꯕꯁꯨ ꯊꯧꯕ ꯍꯧꯔꯦꯕꯀꯣ
ꯑꯩ ꯑꯩꯗꯤ ꯃꯥꯏꯔꯦꯟ ꯃꯆꯥ ꯃꯆꯥꯗꯨꯒꯀꯣ ꯑꯣꯛ ꯁꯥ ꯈꯔ ꯍꯥꯞ ꯄꯨꯔꯒ ꯑꯁ ꯌꯥꯝ ꯆꯥꯅꯤꯡꯕꯅꯤꯅꯦ
ꯑꯗꯨꯒꯨꯝꯕ ꯊꯧꯕ ꯍꯧꯔꯦ ꯑꯗꯨꯒ ꯕ꯭ꯔꯤꯟꯖꯜꯒꯨꯝꯕ ꯑꯗꯨꯒ ꯈꯃꯦꯟ ꯑꯈꯥꯕꯤ ꯀꯨꯝꯕ ꯃꯔꯦꯟ ꯃꯆꯥ ꯒꯨꯝꯕ ꯐꯖ ꯌꯥꯝ ꯖꯤꯟꯖꯔ ꯌꯥꯝ ꯌꯥꯝ ꯍꯥꯎꯕ ꯆꯥꯔꯒ ꯊꯣꯡꯉꯒ ꯌꯥꯝ ꯍꯥꯎꯕ ꯊꯧꯕ ꯌꯥꯝ ꯍꯥꯎꯈ꯭ꯔꯦ ꯑꯧꯍꯧꯖꯤꯛꯅ
ꯍꯣꯢꯅꯦꯀꯣ ꯅꯪ ꯅꯪ ꯢꯋꯀꯨꯜꯗꯤꯞ ꯐꯖꯅ ꯀꯥꯔꯛꯇꯦ ꯍꯥꯏ ꯏꯪꯂꯤꯁꯇꯤ ꯌꯥꯝ ꯍꯌꯦꯡꯅ
ꯏꯪꯂꯤꯁ ꯃꯨꯚꯤꯗꯤ ꯐꯖꯅ ꯌꯦꯡꯕꯅꯦ ꯑꯩ ꯏꯪꯂꯤꯁ ꯏꯪꯂꯤꯁꯁꯤ ꯂꯥꯏꯔꯤꯛ ꯇꯝꯒꯦꯔꯥ ꯇꯝꯃꯣꯏꯗ꯭ꯔꯥ ꯈꯔ ꯈꯔꯗꯤ ꯑꯗꯨꯝ ꯈꯥꯡꯕ ꯅꯠꯇ꯭ꯔꯅꯦꯃꯤ
ꯑꯗꯨꯒꯤꯅꯦ ꯐꯖꯅ ꯇꯝꯔꯗꯤ ꯀꯔꯤ ꯇꯧꯕ꯭ꯔꯕ ꯐꯖꯅ ꯇꯝꯔꯗꯤ ꯃꯤ ꯑꯆꯧ ꯑꯁꯥꯡ ꯑꯣꯏꯒꯗꯧꯔꯤꯕꯅꯤꯅꯦ
ꯑꯩꯕꯨ ꯍꯥꯏꯔꯣ ꯍꯥꯏꯗꯤ ꯑꯩ ꯗꯤ ꯈꯔ ꯇꯝꯔꯝꯔꯗꯤ ꯍꯧꯖꯤꯛꯁꯦ ꯕꯦꯡ ꯄꯤꯌꯣꯒꯨꯝꯕ ꯕꯦꯡꯒꯤ ꯕꯦꯡꯗ ꯊꯕꯛ ꯁꯨꯕ ꯒꯣꯔꯃꯦꯟꯒꯤ ꯁꯥꯔꯚꯦꯟ ꯀꯣ ꯑꯗꯨꯗ ꯑꯣꯏ ꯇꯧꯕꯃꯜꯂꯦ ꯑꯩꯁꯦ ꯂꯥꯏꯔꯤꯛ ꯇꯝꯗꯕꯤꯒꯤꯅꯤ
ꯑꯣ ꯑꯗꯨꯅꯦ ꯄꯩꯁꯥ ꯈꯣꯠꯄꯗꯤ ꯌꯥꯝ ꯍꯩꯔꯝꯒꯅꯤꯅꯦꯀꯣ
ꯄꯩꯁꯥꯒꯤ ꯀꯥꯜꯀꯨꯂꯦꯁꯟꯗꯤ ꯌꯥꯝ ꯊꯨꯕꯅꯤ
ꯁꯠ ꯁꯠ ꯇꯧꯔꯒ ꯀꯣ
ꯑꯗꯨꯒꯨꯝꯕꯗꯤ ꯑꯗꯨꯒꯨꯝꯕꯗꯤ ꯃꯥꯏꯟ ꯀꯥꯜꯀꯨꯂꯦꯇꯔꯅꯀꯣ
ꯑꯗꯨꯅꯦ ꯑꯗꯨꯒꯤ ꯍꯤꯍꯤꯍꯤ ꯑꯗꯨ ꯑꯣꯏꯕ ꯅꯤꯅ ꯊꯕꯛ ꯁꯨꯕ ꯃꯇꯝꯗꯁꯨ ꯊꯨꯅ ꯁꯨꯕ ꯂꯣꯏꯔꯅꯤꯗ ꯁꯠ ꯁꯠ ꯇꯧꯔꯝꯒꯅꯤꯗ ꯏꯪꯅ ꯇꯞꯅ ꯇꯧꯔꯝꯂꯔꯣꯏ ꯅꯪ
ꯑꯗꯨꯗꯤ ꯅꯠꯇꯦ ꯁꯠ ꯁꯠ ꯁꯠ ꯁꯠ ꯁꯠꯇꯧꯕꯗꯤ ꯍꯥꯏꯗꯦ ꯑꯗꯨ ꯅ ꯀꯔꯤ ꯀꯩ ꯍꯥꯏꯁꯤꯔ ꯑꯗꯨꯝ ꯁꯨꯔꯒ ꯂꯩꯕꯀꯣ
ꯎꯝ
ꯑꯣ ꯌꯥꯝ ꯁꯠ ꯁꯠꯇꯨ ꯇꯧꯕ ꯑꯗꯨ ꯁꯣꯔꯠꯀꯠꯇ ꯊꯕꯛ ꯇꯧꯕ ꯑꯗꯨꯒꯨꯝꯕ ꯃꯤꯗꯤ ꯅꯠꯇꯦ ꯑꯗꯨꯝ ꯇꯧꯕ ꯗꯤ ꯇꯧꯔꯒꯂꯩꯕ
ꯎꯝ ꯑꯣ ꯐꯩꯅꯦ ꯐꯩꯅꯦ ꯊꯕꯛ ꯁꯨꯕ ꯍꯩꯕ ꯍꯥꯏꯕꯁꯤꯁꯨ ꯌꯥꯝ ꯐꯔꯕꯅꯤꯅꯦ
ꯍꯣꯏ ꯐꯩꯌꯦ ꯍꯥꯏꯕ ꯇꯥꯔꯦꯅꯦ
ꯍꯟꯗꯛꯀꯥꯟꯗꯤ ꯊꯕꯛ ꯁꯨꯕ ꯍꯩꯇꯕ ꯃꯤꯅ ꯌꯥꯝꯃꯤꯅꯦ ꯅꯨꯄꯥ ꯑꯣꯏꯔꯁꯨꯀꯣ
ꯍꯣꯏ ꯈꯔ ꯈꯔ ꯂꯩꯌꯦ ꯑꯩꯁꯨ ꯑꯩꯈꯣꯏ ꯈꯨꯟꯗꯀꯣ
ꯎꯝ
ꯈꯔ ꯂꯩꯑꯦꯕ ꯅꯨꯄꯤ ꯈꯣꯏꯁꯨ ꯈꯔ ꯂꯩꯑꯦ ꯊꯕꯛ ꯁꯨ ꯁꯨ ꯁꯨ ꯁꯨꯗꯕꯀꯣ
ꯎꯝ
ꯅꯨꯄꯥ ꯈꯣꯏꯁꯨ ꯂꯩꯌꯦ ꯅꯨꯄꯤꯅ ꯌꯥꯝꯃꯤ ꯑꯗꯨꯒꯨꯝꯕ ꯊꯕꯛ ꯁꯨꯛ ꯁꯨ ꯁꯨꯗꯕ ꯃꯤ ꯌꯥꯝꯕꯗꯣ ꯑꯩꯈꯣꯏ ꯈꯨꯟꯅꯀꯣ
ꯍꯝ
ꯑꯩꯈꯣꯏꯒꯤ ꯌꯨꯠ ꯈꯣꯏꯒꯤ ꯁꯣꯁꯥꯏꯇꯤꯒꯤ ꯊꯕꯛ ꯁꯨꯕꯨꯁꯨ ꯃꯣꯏꯗꯣ ꯊꯕꯛꯗꯤ ꯌꯥꯎꯕꯗꯤ ꯌꯥꯎꯋꯦ ꯑꯗꯨ ꯁꯨꯕ ꯍꯥꯏꯗꯦꯕ ꯁꯣꯁꯦꯜ ꯋꯥꯔꯛꯀꯨꯝꯕꯗ ꯌꯥꯎꯔꯁꯨꯀꯣ
ꯎꯝ
ꯑꯩꯅ ꯑꯩꯈꯣꯏ ꯅꯨꯄꯥ ꯈꯣꯏꯅ ꯈꯔ ꯊꯕꯛ ꯁꯨꯕ ꯀꯥꯡꯕꯨ ꯀꯥꯡꯕꯨꯅ ꯑꯗꯨꯝ ꯁꯨꯋꯦꯕ ꯃꯣꯏꯗꯤ ꯔꯤꯐ꯭ꯔꯦꯁꯃꯦꯟꯒꯨꯝꯕ ꯔꯤꯐ꯭ꯔꯦꯁꯃꯦꯟꯒꯨꯝꯕ ꯑꯗꯣ ꯌꯦꯟꯕꯀꯣ
ꯅꯨꯄꯤ ꯅꯨꯄꯤꯁꯤꯡꯗꯤ ꯆꯥꯕꯔꯣꯝꯗꯗꯤ ꯍꯩꯕꯀꯣ ꯅꯠꯇ꯭ꯔꯥ ꯁꯨꯕ ꯔꯣꯝꯗꯗꯤ ꯍꯩꯇꯦꯕ
ꯆꯥꯕꯁꯨ ꯌꯥꯝ ꯍꯩꯇꯦꯗ ꯃꯣꯏꯁꯦ ꯌꯥꯝ ꯆꯥ ꯅꯨꯄꯥꯒꯨꯝꯅꯀꯣ
ꯎꯝ
ꯆꯥꯕꯗꯤ ꯆꯥꯏ ꯑꯗꯣ ꯌꯥꯝ ꯌꯥꯝ ꯆꯥꯗꯦꯕ ꯃꯣꯏꯗꯤ
ꯅꯨꯄꯤꯁꯤꯡꯗꯤ ꯍꯥꯎꯇꯕꯁꯨ ꯆꯥꯅꯤꯡꯗꯦ
ꯑꯣ ꯑꯆꯥ
ꯅꯠꯇ꯭ꯔ
ꯑꯥ
ꯎ ꯂꯨꯌꯦꯕ ꯅꯨ ꯅꯨꯄꯥꯁꯤꯡꯗꯤ ꯄꯪꯆꯥ ꯆꯥꯕꯒꯤ ꯋꯥꯅꯤꯀꯣ
ꯅꯨꯄꯥ ꯂꯣꯏꯅ ꯃꯥꯗꯤ ꯍꯥꯏꯕ ꯌꯥꯗꯦ ꯑꯗꯣ ꯑꯌꯥꯝꯕꯗꯤ ꯈꯔ ꯁꯣꯠ ꯀꯥꯠ ꯀꯣꯏꯅꯩ ꯀꯣ ꯑꯗꯨꯝ ꯎꯝ
ꯉꯁꯤ ꯅꯪꯗꯣ ꯐꯤꯐꯥ ꯋꯥ ꯀꯞ ꯍꯧꯖꯤꯛꯗꯣ ꯂꯩꯌꯦꯕꯀꯣ ꯑꯗꯨꯒꯨꯝꯕ ꯁꯥꯟꯅꯕꯗꯣ ꯌꯦꯡꯕ꯭ꯔꯥ ꯀꯃꯥꯏ
ꯑꯁ ꯉꯔꯥꯡ ꯌꯦꯡꯔꯒ ꯉꯝꯗꯕ ꯗꯨꯗ ꯑꯩ ꯕꯣꯜ ꯁꯨꯛ ꯌꯦꯡ ꯌꯦꯡꯉꯔꯣꯏꯅ ꯈꯟꯈ꯭ꯔꯕꯅꯤ ꯑꯩꯅ ꯁꯞꯄꯣꯔꯠ ꯇꯧꯕ ꯗꯣ ꯉꯝꯗꯔꯦꯕ ꯑꯗꯨꯅ
ꯅꯪꯒꯤ ꯍꯦꯔꯣꯗꯣ ꯁꯤꯔꯦꯕ
ꯎꯝ ꯑꯩꯒꯤ ꯍꯦꯔꯣ ꯔꯣꯅꯥꯜꯗꯣꯗꯨꯨ ꯁꯤꯔꯦꯅꯦ ꯅꯨꯡꯉꯥꯢ ꯇꯕꯅꯥ
ꯃꯣꯏꯁꯦ ꯉꯁꯤ ꯃꯥ ꯃꯥ ꯑꯗꯨ ꯅꯨꯄꯥꯒꯤ ꯑꯗꯣ ꯖꯔꯁꯤ ꯅꯝꯕꯔꯁꯨ ꯁꯕꯦꯟꯅꯤ ꯍꯥꯏꯌꯦ ꯑꯗꯨꯒ ꯗꯦꯠ ꯁꯕꯦꯟꯁꯨ ꯅꯤꯕ ꯑꯗꯨꯝ ꯉꯁꯤꯗꯤ ꯌꯨꯝ ꯍꯟꯅꯤ ꯍꯥꯏꯌꯦꯕ ꯑꯗꯨꯃꯥꯏꯅ ꯏꯁꯇꯦꯇ ꯑꯁꯤꯗ ꯃꯤ ꯌꯥꯝ ꯊꯥꯂꯛꯏꯅꯦ
ꯈꯪꯗꯦꯅꯦ
ꯑꯗꯨꯒ ꯉꯁꯤꯗꯣ ꯗꯦꯠ ꯁꯚꯦꯟ ꯖꯨꯂꯥꯏꯅꯦꯕꯀꯣ
ꯎꯝ
ꯑꯗꯣ ꯉꯁꯤꯗꯣ ꯃꯣꯏ ꯉꯔꯥꯡ ꯁꯤꯕꯤꯒꯦ ꯑꯃꯨꯛ ꯉꯁꯤꯗꯣ ꯑꯃꯨꯛ ꯌꯨꯝ ꯃꯣꯏꯒꯤ ꯀꯥꯎꯟꯇ꯭ꯔꯤꯗ ꯍꯟꯅꯤ ꯍꯥꯏꯌꯦꯕ
ꯎꯝ ꯈꯪꯗꯦ ꯅꯨꯡꯁꯤꯌꯦ
ꯒꯣꯜꯒꯤ ꯔꯤꯖꯔꯗꯤ ꯀꯃꯥꯏꯅ ꯇꯧꯕꯅꯣ ꯉꯔꯥꯡꯒꯤꯗꯣ
ꯐꯖꯅ ꯁꯥꯟꯅꯩꯌꯦꯗ ꯉꯔꯥꯡꯗꯤꯀꯣ ꯑꯗꯨꯒ ꯒꯣꯜꯁꯦ ꯆꯟꯗꯕ ꯑꯅꯤꯃꯛꯁꯦ ꯆꯟꯗꯕꯒꯤ ꯑꯦꯛꯁ ꯑꯦꯛꯁꯇ꯭ꯔꯥ ꯑꯦꯛꯁꯇ꯭ꯔꯥ ꯇꯥꯏꯃꯤꯡ ꯄꯤꯕ ꯃꯇꯝꯅꯀꯣ ꯆꯥꯟꯈ꯭ꯔꯕ ꯏꯁꯄꯦꯟꯅ ꯆꯥꯛꯄꯗꯣ ꯂꯣꯔꯦꯗ ꯍꯥꯏꯅꯤꯡꯉꯥꯏ ꯂꯩꯇꯦ ꯑꯗꯨꯗꯒꯤ ꯑꯩ ꯆꯥꯛꯁꯨ ꯆꯥꯅꯤꯡꯗꯔꯦ ꯅꯥꯕꯨꯒꯨꯝꯅ ꯂꯩꯔꯦ
ꯑꯗꯨꯗꯣ ꯅꯪꯒꯤꯗꯤ ꯋꯥꯜ ꯀꯥꯞ ꯂꯣꯏꯔꯦꯗꯅ
ꯑꯦ ꯌꯦꯡꯁꯨ ꯌꯦꯡꯉꯔꯣꯏ ꯍꯥꯏꯕꯅꯦ ꯑꯩꯅ
ꯂꯣꯏꯔꯦ ꯑꯗꯨꯗꯤ ꯂꯣꯏꯕꯒ ꯆꯞ ꯃꯥꯟꯅꯔꯦ
ꯂꯣꯏꯕꯒ ꯆꯥꯞ ꯃꯥꯟꯅꯔꯦ ꯍꯣꯏ
ꯎꯝ ꯀꯔꯤꯅꯣꯅꯦ ꯅꯨꯄꯤ ꯑꯌꯥꯝꯕꯅ ꯅꯣꯏꯒꯤ ꯔꯣꯅꯦꯗꯧꯕꯗꯣ ꯌꯥꯝ ꯁꯞꯄꯣꯔꯠ ꯌꯥꯝ ꯇꯧꯋꯦꯅꯦ ꯀꯔꯤꯒꯤꯅꯣꯅꯦ ꯈꯔ ꯍꯥꯏꯔꯣꯗꯅ
ꯔꯣꯅꯦꯜꯗꯣꯅ ꯁꯞꯄꯣꯔꯠ ꯇꯧꯕꯗꯨꯔꯥ
ꯍꯣꯏ ꯃꯥꯒꯤꯗꯣ ꯈꯔ ꯐꯖꯕ
ꯃꯥ ꯃꯥꯁꯦꯀꯣ ꯃꯁꯛꯁꯨ ꯐꯖꯩꯌꯦ ꯕꯣꯁꯨ ꯁꯥꯟꯅꯕ ꯍꯩꯑꯦ ꯑꯗꯨꯒ ꯃꯁꯦ ꯁꯦ ꯃꯤꯅꯨꯡ ꯃꯤꯉꯣꯟꯗ ꯅꯨꯡꯁꯤꯕꯁꯨ ꯍꯩꯌꯦ ꯑꯗꯨꯅꯅꯦꯗ ꯑꯩꯅ ꯎ ꯑꯩꯅ ꯄꯥꯝꯕꯗꯤ ꯍꯤꯍꯤꯍꯤꯍꯤ
ꯃꯤꯅ ꯑꯋꯥ ꯑꯅꯥ ꯂꯥꯛꯄ ꯃꯇꯝꯗꯁꯨ ꯃꯇꯦꯡ ꯐꯖ ꯐꯖꯅ ꯄꯥꯡꯕꯤꯌꯦ
ꯑꯆꯥ ꯅꯣꯏꯕꯨꯁꯨ ꯅꯨꯁꯤ ꯅꯔꯦꯅꯦ ꯅꯣꯢꯕꯨꯁꯨ ꯅꯨꯁꯤ ꯃꯜꯂꯦ ꯅꯦ ꯑꯗꯨꯗꯤ
ꯍꯣꯏ ꯍꯤꯍꯤꯍꯤ ꯑꯩꯈꯣꯏꯕꯨꯁꯨ ꯃꯥꯥꯟꯅ ꯌꯥꯝ ꯁꯤꯕꯃꯂꯦ ꯍꯤꯍꯤꯍꯤꯍꯤ
ꯅꯣꯏꯒꯤ ꯃꯁꯥꯛꯗꯤ ꯈꯥꯡꯕ꯭ꯔ ꯃꯥꯁꯦ
ꯈꯪꯗꯕ꯭ꯔꯥ ꯍꯥꯍꯤꯍꯥꯍꯤ
ꯑꯁꯤꯗꯗꯤ ꯐꯖꯅ ꯇꯧꯔꯦ ꯒꯥ ꯂꯩꯕꯥꯛ ꯅꯣꯏ ꯎꯕꯗꯣ ꯁꯤ ꯂꯥꯏꯕꯥꯛꯇ ꯂꯩꯕ꯭ꯔꯣ ꯂꯩ꯭ꯔ ꯂꯩꯕ꯭ꯔꯣ ꯂꯩꯇꯕꯁꯨ ꯈꯪꯗꯕ ꯃꯔ ꯂꯩ ꯕ
ꯅꯣꯡꯃꯅꯤ ꯃꯥꯒꯤ ꯐꯣꯟ ꯅꯝꯕꯔꯒ ꯂꯧꯗ ꯅ ꯐꯣꯟ ꯇꯧ
ꯑꯠꯆꯥ ꯑꯆꯥ ꯑꯆꯥ ꯑꯆꯥ
ꯐꯥꯗꯧ ꯃꯥꯂꯦ
ꯑꯗꯨꯅ ꯈꯔ ꯑꯗꯣ ꯑꯗꯨ ꯈꯔ ꯋꯥꯔꯤ ꯁꯥꯗꯤ ꯈꯔ ꯅꯨꯡꯉꯥꯏꯇꯕꯗꯣ ꯈꯔ ꯐꯩꯗꯧ ꯃꯥꯜꯂꯦ
ꯑꯥ ꯑꯗꯣ
ꯅꯦꯛꯁ ꯋꯥꯔꯜ ꯀꯞꯇꯣ ꯑꯃꯨꯛ ꯁꯥꯟꯅꯑꯅꯤ ꯑꯁꯨꯃꯥꯏꯅ ꯄ꯭ꯔꯤꯄꯦꯔꯦꯁꯟ ꯐꯖꯅ ꯇꯧꯔꯒ ꯂꯥꯛꯑꯅꯤ ꯍꯥꯏꯗꯤ ꯈꯔ ꯍꯥꯏꯗꯤ ꯗꯤ ꯅꯨꯡꯉꯥꯏ ꯈꯔ ꯍꯥꯏꯔꯗꯤ ꯅꯨꯡꯉꯥꯏ ꯅꯨꯡꯉꯥꯏꯅꯤꯅꯦ ꯅꯠꯇ꯭ꯔꯣ
ꯅꯨꯡꯉꯥꯏꯗꯤ ꯅꯨꯡꯉꯥꯏꯒꯗꯧꯕꯅꯦ ꯑꯗꯨꯕꯨ ꯃꯥꯗꯤ ꯍꯥꯟꯅꯨꯈ꯭ꯔꯦꯅꯦ ꯁꯥꯟꯅꯕ ꯉꯝꯂꯔꯣꯏꯅꯦ
ꯑꯠꯆꯥ ꯑꯗꯨꯗꯤ ꯂꯥꯁ ꯃꯦꯗꯥ
ꯂꯥꯁꯅꯦ ꯍꯟꯗꯛ ꯍꯟꯗꯒꯅ ꯑꯔꯣꯕꯅꯦ ꯑꯗꯨꯅꯅꯦ ꯉꯝꯍꯟꯅꯤꯡꯕꯅ ꯂꯣꯏꯔꯦ ꯑꯈꯣꯏꯅ
ꯑꯗꯨꯗꯤ ꯎꯄꯥꯏ ꯂꯩꯇꯦ ꯋꯥꯀꯞꯗꯗꯤ ꯃꯥꯁꯦ ꯗꯥꯎꯁꯨ ꯌꯥꯗꯅꯂꯦ ꯃꯣꯏ ꯍ ꯋꯥꯛ ꯋꯥꯔꯜ ꯀꯞ ꯅꯠꯇꯕꯗꯤ ꯐꯖꯅ ꯁꯥꯟꯅꯑꯕꯀꯣꯏ ꯉꯝꯁꯨ ꯉꯝꯃꯦꯕ ꯑꯗꯨ ꯁꯤ ꯍꯦꯛ ꯋꯥꯔꯜ ꯀꯞ ꯂꯥꯛꯑꯗꯤ ꯑꯃ ꯐꯥꯎ ꯉꯝꯗ꯭ꯔꯤꯌꯦ ꯅꯠꯇ꯭ꯔꯣ
ꯑꯗꯨꯅꯦ
ꯁ ꯅꯣꯏꯒꯤ ꯍꯦꯔꯣꯔꯁꯨ ꯌꯥꯕꯗꯤ ꯌꯥꯗꯦꯅꯦ
ꯃꯥꯅ ꯁꯅꯥꯔꯛ ꯁꯅꯥꯕꯒꯤ ꯃꯑꯣꯡꯗꯨꯗꯤ ꯌꯥꯝ ꯐꯖꯅ ꯁꯥꯟꯅꯩꯀꯣ ꯃꯥꯒꯤ ꯈꯣꯡꯁꯨ ꯊꯨꯑꯦꯗꯅ
ꯑꯩꯗꯤ ꯃꯥꯒꯤ ꯀꯔꯦꯛꯇꯔꯗꯣ ꯌꯥꯝ ꯉꯛꯑꯦ ꯌꯥꯝ ꯍꯥꯏꯅꯗꯦꯗ
ꯑꯗꯨꯅꯤ ꯅꯨꯄꯥ ꯅꯨꯄꯤꯁꯤꯡꯅ ꯍꯩꯅꯕꯒꯤ ꯑ ꯀ ꯑ ꯃꯑꯣꯡꯗꯣ ꯅꯨꯄꯥꯁꯤꯡꯅꯗꯤ ꯀꯃꯥꯏꯅ ꯍꯥꯏꯅꯒꯅꯤ ꯅꯨꯄꯤꯒ ꯄꯥꯥ ꯈꯦꯠꯅꯩꯌꯦ
ꯑꯣ ꯑꯆꯥ
ꯃꯗ꯭ꯔꯣ
ꯑꯩꯗꯤ ꯄꯥꯝꯗꯦ ꯑꯩꯗꯤ ꯌꯥꯝ ꯌꯥꯝ ꯏꯟꯇꯔꯦꯁ ꯂꯩꯇꯦ ꯃꯥꯕꯨꯗꯤ ꯌꯥꯝ ꯌꯥꯝ ꯑꯦꯒꯦꯟꯁ ꯑꯣꯏꯕꯅꯦ ꯑꯩꯗꯤ
ꯃꯤ ꯃꯤꯅ ꯄꯨꯋꯦꯅ ꯀꯣ
ꯅꯠꯇ꯭ꯔꯣ ꯁꯛꯁꯨ ꯇꯣꯉꯥꯟꯕꯅꯤꯅ ꯋꯥꯈꯟꯁꯨ ꯇꯣꯡꯉꯥꯜꯂꯦꯗꯅ
ꯑꯥ
ꯑꯗꯨꯅꯅꯦ ꯑꯩꯅ ꯄꯥꯝꯕꯗꯨ ꯅꯪꯅ ꯄꯥꯝꯔꯣꯏ ꯅꯪꯅ ꯄꯥꯝꯕꯗꯣ ꯑꯩꯅꯁꯨ ꯄꯥꯝꯔꯣꯏꯅ
ꯆꯨꯝꯃꯦ ꯆꯨꯝꯃꯦ ꯆꯨꯝꯃꯦ
ꯇꯣꯉꯥꯟ ꯇꯣꯉꯥꯟꯅ ꯂꯩꯕꯅꯤꯅ ꯏꯁꯥ ꯏꯁꯥꯒꯤ ꯋꯥꯈꯥꯟ ꯁꯥꯛꯁꯨ ꯇꯣꯡꯉꯥꯜꯂꯦ ꯆꯤꯟꯖꯥꯛꯁꯨ ꯇꯣꯡꯉꯥꯂꯦ ꯑꯗꯨ ꯑꯣꯏꯕꯅꯤꯅꯀꯣ
ꯎꯝ
ꯅꯪꯒꯤ ꯊꯕꯛꯗꯨꯗꯤ ꯁꯨꯕ ꯂꯣꯏꯔꯕ꯭ꯔꯣ ꯉꯁꯤ